ꯍꯜꯂꯣ ꯑꯁ ꯀꯩꯁꯨꯝ ꯇꯧꯗꯦꯗ
ꯎꯝ
ꯎꯝ
ꯆ ꯆꯥꯛꯒꯤ ꯑꯩꯩꯗꯤ ꯆꯥꯛ ꯆꯥꯕ ꯂꯣꯏꯔꯒ ꯊꯝꯃꯦ
ꯉꯟꯃꯟꯗ꯭ꯔꯣ ꯍꯧꯖꯤꯛ ꯇꯨꯝꯕꯗꯤ
ꯨꯝ ꯇꯨꯝꯂꯣꯏꯗ ꯐꯝꯃꯦ ꯍꯥꯏꯕ ꯚꯤꯗꯤꯑꯣ ꯌꯦꯡꯗ꯭ꯔꯤꯌꯦ
ꯑꯣ ꯑꯁ ꯁꯨꯝ ꯇꯨꯝ ꯇꯨꯝꯗ ꯒꯦꯝ ꯁꯥꯟꯅꯔꯝꯕꯅꯤꯗ
ꯑꯣ ꯑꯩꯁꯨ ꯅꯍꯥꯟ ꯑꯦꯝ ꯑꯦꯜ ꯁꯥꯟꯅꯔꯝꯕꯅꯦ ꯑꯗꯣ ꯑꯩ ꯐꯣꯟ ꯂꯦꯛ ꯆꯠꯍꯟꯕꯒꯤ ꯑꯃꯨꯛ ꯗꯤꯂꯦ ꯇꯧꯈ꯭ꯔꯦ
ꯍꯧꯖꯤꯛ ꯌꯨꯝ ꯁꯥꯟꯅꯥꯎꯅ ꯁꯥꯟꯅꯃꯤꯟꯅꯁꯤꯅꯦ
ꯎꯝ ꯁꯥꯟꯅꯅꯤꯡꯗꯦꯗ
ꯐꯣꯟꯗꯣ ꯑꯩꯈꯣꯏ ꯑꯩꯈꯣꯏꯗꯤ ꯎꯝ ꯏꯟꯁꯇꯥꯒ꯭ꯔꯥꯝ ꯀ꯭ꯔꯤꯒ꯭ꯔꯥ ꯄꯥꯏꯕꯅꯤꯅꯀꯣ ꯑꯗꯨ ꯑꯦꯁꯅ ꯌꯥꯝꯕꯒꯤ ꯑ ꯑꯦꯜ ꯗꯤ ꯂꯦꯛ ꯌꯥꯝ ꯆꯠꯂꯦꯕ
ꯑꯩꯈꯣꯏꯁꯨ ꯍꯥꯞꯄꯤ ꯀꯃꯥꯏꯅ ꯑꯩꯈꯣꯏꯗꯤ ꯂꯤ ꯆꯠꯇꯦꯅ
ꯎꯝ ꯐꯣꯟꯗꯣ ꯐꯠꯇꯕꯒꯤ ꯍꯥꯏꯕ ꯇꯥꯔꯦ ꯑꯩ
ꯅꯪꯗꯤ ꯔꯦꯡ ꯀꯌꯥ ꯐꯥꯎ ꯁꯥꯟꯅꯔꯝꯒꯦ
ꯑꯁ ꯁꯥꯟꯅꯕꯗꯤ ꯍꯩꯇ꯭ꯔꯤꯗ
ꯑꯗꯨꯗ ꯅꯪ ꯔꯦꯡ ꯀꯌꯥꯐꯥꯎꯗꯤ
ꯀꯥꯗ꯭ꯔꯦꯗ ꯑ ꯑꯦꯄꯤꯛꯇꯤ ꯍꯦꯂꯦꯗ
ꯃꯩꯊꯦꯛ ꯌꯧꯕ ꯉꯝꯗꯦ
ꯎꯝ
ꯎꯝ
ꯉꯝꯗꯕꯒꯤꯅꯦꯟꯅꯆꯦ ꯑꯩꯁꯦ ꯑꯣ ꯎꯝ ꯋꯥꯔꯕ ꯍꯥꯏꯕ ꯇꯥꯔꯦ
ꯁꯤꯗꯗꯤ ꯏꯆꯦ ꯍꯥꯏꯔꯦ ꯁꯦꯡꯕꯗꯗꯤ ꯑꯩꯅ ꯍꯜꯂꯝꯕ ꯁꯨꯝ ꯀꯅꯥꯅ ꯈꯪꯉꯦ
ꯎꯕ ꯀꯥꯟꯗ ꯄꯨꯄꯨ ꯑꯣꯏꯔꯅꯤ ꯀꯩꯗꯧꯗꯣꯏꯕ
ꯏꯁ ꯑꯗꯨꯗꯤ ꯑꯣꯏꯔꯣꯏꯍꯦ ꯑꯗꯨꯃꯛꯇꯤ ꯑꯣꯏꯔꯣꯏ ꯑꯣꯏꯔꯣꯏ
ꯎ
ꯀꯩꯅꯣ ꯅꯣꯏ ꯏꯗ꯭ꯔꯣꯝꯗꯤ ꯅꯣꯡ ꯆꯨꯕ꯭ꯔꯣ
ꯉꯁꯥꯏꯗꯣ ꯅꯣꯡ ꯆꯨꯔꯒ ꯍꯧꯖꯤꯛꯇꯤ ꯅꯣꯡ ꯆꯨꯕ ꯂꯦꯞꯈ꯭ꯔꯦ ꯃꯝꯃꯒ ꯂꯩꯌꯦꯦ
ꯎꯝ ꯑꯩꯈꯣꯏ ꯁꯣꯝꯗꯗꯤ ꯁꯨꯡꯆꯨ ꯆꯨꯕ ꯌꯥꯗꯦꯅꯤ ꯀꯃꯥꯏꯅ ꯇꯧꯁꯤꯔ ꯈꯪꯗꯦꯅꯤ
ꯅꯣꯡ ꯆꯨꯑꯣ ꯌꯥꯗꯦ ꯍꯥꯏꯕ꯭ꯔꯥ
ꯎꯝ
ꯑꯁ ꯀꯩꯒꯤꯅꯣ ꯅꯣꯡꯖꯨꯒ ꯌꯥꯝ ꯂꯩꯕ ꯅꯨꯡꯉꯥꯏꯗꯨꯦꯗ ꯑꯩꯗꯣ ꯐꯤ ꯉꯔꯥꯡꯗꯣ ꯊꯕꯛ ꯍꯜꯂꯛꯑꯒ ꯐꯤ ꯌꯥꯝ ꯁꯨꯔꯒ ꯐꯥꯎꯕꯗꯀꯣ ꯅꯣꯡ ꯆꯨꯕ ꯋꯥꯅꯤꯅ ꯌꯥꯝ ꯁꯥꯎꯅꯤꯡꯅꯦ
ꯅꯣꯏꯗꯔꯣꯝꯗꯗꯤ ꯅꯣꯡ ꯄꯥꯝꯗ꯭ꯔꯦ ꯑꯗꯨꯗꯤ
ꯎꯝ
ꯑꯗꯨꯗꯤ ꯑꯩꯈꯣꯏ ꯁꯣꯝꯗ ꯊꯥꯔꯛꯑꯣ ꯑꯩꯈꯣꯏ ꯁꯣꯝꯒꯤ ꯅꯨꯡꯁꯥꯁꯦ ꯅꯣꯏꯗꯣꯝ ꯊꯥꯔꯛꯀꯦ
ꯊꯔꯛꯑꯣ ꯃꯛ ꯂꯩꯗꯤ ꯐꯥꯒꯗꯕ ꯃꯣꯏꯒꯤ ꯀꯤꯗꯣ ꯄꯥꯏꯔꯗꯤ ꯐꯒꯗꯕ
ꯎꯝ ꯑꯗꯨꯅꯦ
ꯍꯥꯏ
ꯅꯣꯡꯁꯤ ꯆꯨꯝꯃꯟꯗꯕꯒꯤ ꯂꯧꯁꯤ ꯎꯕ ꯍꯧꯕ ꯉꯝꯗ꯭ꯔꯦꯅꯦꯍꯦ
ꯑꯣ ꯑꯣ ꯃꯣꯏ ꯎꯝ ꯈꯔꯁꯨ ꯑꯗꯨꯃꯥꯏꯅ ꯍꯥꯏꯌꯦ ꯑꯗꯣ ꯁꯤꯗꯗꯤ ꯅꯣꯡ ꯅꯣꯡ ꯆꯨꯔꯦ ꯂꯩꯕ ꯅꯨꯡꯉꯥꯏꯇ꯭ꯔꯦ ꯃꯥꯏ ꯃꯤꯠꯂꯦ ꯅꯣꯡ ꯆꯨꯔꯗꯤ
ꯎꯝ ꯑꯩꯁꯤ ꯑꯋꯥꯕꯕ ꯃꯈ꯭ꯔꯦ ꯑꯗꯨꯅ ꯑꯩꯈꯣꯏ ꯑꯣꯝꯗ ꯊꯥꯈ꯭ꯔꯣ ꯅꯣꯡꯗꯣ
ꯐꯔꯛꯦ ꯐꯔꯛꯀꯦ ꯉꯥꯏꯍꯥꯛꯇꯪ ꯂꯩꯔꯒ
ꯎ
ꯁꯤꯤꯂꯣ ꯏꯕꯒ
ꯑꯩ ꯉꯥꯏꯔꯝꯒꯦ
ꯄꯇꯣꯃꯒꯣ ꯌꯦꯅ ꯔꯣ ꯑ ꯑꯔꯖꯦꯟꯇꯤꯅꯥꯣ ꯆꯣ ꯎꯝ ꯆꯟꯗ꯭ꯔꯤꯉꯩꯗ ꯏꯖꯤꯞꯅ ꯑꯅꯤ ꯆꯟꯕꯗꯣ ꯊꯝꯃꯣꯏ ꯅꯨꯡꯉꯥꯏꯇ ꯁꯤꯅꯤ ꯀꯥꯞꯅꯤꯡꯉꯤ
ꯑꯖꯤꯇꯅꯔꯣ ꯅꯪꯁꯤꯡꯪ
ꯃꯣꯏꯅꯦ ꯑꯔꯖꯦꯟꯇꯤꯅꯥꯅꯦ
ꯑ ꯂꯔꯤꯗꯅ ꯑꯦꯗꯤ ꯐ꯭ꯔꯥꯟꯁꯅꯦꯍꯦ
ꯑꯣ
ꯐꯥꯏꯅꯦꯜꯗ ꯊꯦꯡꯅꯔꯁꯦ
ꯎꯝ ꯟꯌꯥꯗ ꯑ ꯅꯁꯨ ꯑꯩꯗꯤ ꯑꯗꯨꯝ ꯁꯄꯣꯔꯠ ꯇꯎꯣꯏꯗ ꯃꯣꯏꯗ
ꯎꯝ
ꯄꯣꯔꯇꯨꯒꯥꯜ ꯇꯧꯕꯤꯌꯣ ꯄꯣꯔꯇꯨꯒꯥꯜ ꯁꯤꯈ꯭ꯔꯦ ꯕ꯭ꯔꯥꯖꯤꯜ ꯇꯧꯕꯤꯌꯣ ꯕ꯭ꯔꯥꯖꯤꯜ ꯁꯤꯈ꯭ꯔꯦ ꯍꯧꯖꯤꯛꯅ ꯑꯥꯔꯖꯦꯟꯇꯤꯅꯥ ꯈꯛꯇ ꯉꯥꯏꯔꯅꯦ
ꯎꯝ ꯑꯣꯏꯔꯤꯕꯔꯤꯕꯨ ꯐꯅꯁꯦ
ꯎꯝ
ꯑꯖꯤꯤꯟꯗꯅꯅꯥꯒ ꯐ꯭ꯔꯥꯟꯁꯒ ꯇꯥꯥꯟ ꯀꯅꯥ ꯇꯧꯒꯔ ꯍꯥ ꯇꯥꯕ꯭ꯔꯣ
ꯑꯣ ꯇꯥꯏꯌꯦ
ꯑꯣ ꯑꯩꯅ ꯍꯥꯏꯕꯗ ꯇꯥꯗꯦ ꯍꯧꯖꯤꯛ
ꯎꯝ ꯑꯗꯨꯗ
ꯑꯣ ꯐꯅꯤꯔꯗꯣ
ꯎꯝ
ꯑꯥꯔꯖꯦꯟꯇꯤꯅꯥꯒ ꯐ꯭ꯔꯥꯟꯁ ꯁꯥꯟꯅꯔꯦꯅ ꯈꯜꯂꯣ
ꯎꯝ
ꯀꯔꯝꯕ ꯁꯞꯄꯣꯔꯠ ꯇꯧꯒꯦꯔꯣ ꯍꯥꯏꯕ
ꯉꯝꯕꯗ ꯉꯝꯃꯦ ꯑ ꯃꯥ ꯑꯅꯤꯃꯛ ꯀꯒꯤ ꯉꯝꯕꯗꯣ ꯉꯝꯃꯦ ꯍꯥꯏꯕ ꯇꯥꯔꯦ
ꯎ
ꯌꯦꯡꯗꯕꯤꯗꯀꯣ ꯃꯣꯏꯅ ꯑꯗꯣ ꯉꯝꯃꯦ ꯍꯥꯏꯔꯦ ꯑꯣ ꯑꯣ ꯉꯝꯃꯦ ꯑꯗꯨꯃꯥꯏꯅ ꯍꯥꯏꯕ ꯂꯣꯏꯔꯦꯒꯦ ꯀꯩꯗ
ꯎ ꯑꯃꯈꯛ ꯈꯜꯂꯣꯗ ꯑꯅꯤꯗꯤ ꯌꯥꯔꯣꯏꯍꯦ ꯀꯗꯥꯏꯗꯒꯤ
ꯑꯩ ꯍꯥꯏꯒꯁꯦ ꯑꯩꯅ ꯐ꯭ꯔꯥꯟꯁꯇ ꯁꯞꯄꯣꯔꯠ ꯇꯧꯔꯦ ꯑꯥꯔꯖꯦꯟꯇꯤꯅꯥ ꯉꯝꯃꯦꯦ ꯑꯩ ꯀꯃꯥꯏꯅ ꯇꯧꯕꯧꯕ
ꯑ ꯑꯗꯨꯗꯤ ꯍꯥꯏꯕ ꯉꯝꯗꯦꯅ ꯅꯪꯅ ꯑꯄꯥꯝꯕ ꯑꯃ ꯑꯗꯨꯝ ꯈꯟꯕꯗꯤ ꯩꯅ ꯑꯩꯗꯤ ꯑꯗꯨꯝ ꯐ꯭ꯔꯥꯟꯁꯇ ꯂꯩꯔꯤꯁꯤꯅꯦ ꯑꯩꯁꯦ
ꯈꯪꯗ꯭ꯔꯦꯗ ꯑꯩ ꯍꯧꯖꯤꯛ ꯒ꯭ꯌꯥꯟ ꯇꯥꯗꯦ ꯆꯥꯛ ꯆꯥꯕ ꯀꯥꯟꯗ ꯒ꯭ꯌꯥꯟ ꯇꯥꯔꯅꯤ
ꯑꯦ ꯅꯪꯗꯤ ꯀꯔꯤ ꯌꯦꯟꯖꯥꯡ ꯆꯥꯈ꯭ꯔꯦ ꯁꯤꯁꯇꯔ
ꯑꯩ ꯉꯁꯤꯁꯦ ꯎ ꯆꯝꯐꯨꯠ ꯑꯃ ꯆꯥꯔꯦ ꯑꯗꯨꯒ ꯁꯤꯡꯖꯨ ꯑꯃ ꯆꯥꯔꯦ
ꯑꯁ ꯑꯍꯥꯎꯕꯅꯤꯅꯦ
ꯍꯣꯏ ꯌꯦꯟꯗꯒꯤꯗꯤ ꯈꯔ ꯍꯥꯎꯈ꯭ꯔꯦ
ꯎꯝ ꯑꯩ ꯉꯁꯤ ꯑꯩ ꯁꯨꯝ ꯌꯦꯟ ꯆꯥꯏ ꯍꯥꯥꯎꯗꯦꯕ ꯅꯪꯒꯤꯗꯨꯅ ꯍꯥꯥꯎꯕ ꯍꯦꯟꯒꯅꯤ ꯑꯩꯅ ꯁꯨꯝ
ꯍꯣꯏ ꯍꯣꯏ ꯑꯗ ꯑꯗꯨꯗꯤ ꯊꯥꯔꯛꯑꯣ ꯇ ꯑꯩꯒꯤꯁꯦ ꯊꯔꯒꯦ ꯑꯩꯒꯤꯖ ꯇꯔ ꯔꯛꯒꯦ ꯅꯪꯖ ꯇꯔ ꯄ꯭ꯂꯥꯁꯇꯤꯛꯗ ꯍꯥꯄꯀꯣ ꯀꯥꯎꯅꯤ ꯂꯪꯊꯔꯛꯑꯣ ꯂꯪꯊꯔꯛꯑꯣ ꯑꯩ
ꯅꯠꯇꯦ ꯂꯪꯊꯔꯛꯔꯒ ꯅꯣꯏ ꯅꯣꯏ ꯃꯅꯥꯛꯇꯅꯦ
ꯑꯥ
ꯇ꯭ꯔꯥꯟꯁꯐꯣꯔꯃꯔ ꯂꯩꯕ꯭ꯔꯣ
ꯆꯁꯨꯃꯃ ꯂꯩꯌꯦ ꯂꯩꯌꯦ
ꯑꯣ ꯑꯗꯨꯗ ꯂꯦꯞꯄꯝꯃꯣ ꯑꯗꯨꯗ ꯊꯥꯔꯛꯀꯦ
ꯉꯥꯏꯔꯒ ꯌꯦꯡꯒ ꯂꯩꯒꯗꯕꯗꯣ ꯑꯩꯗꯣ
ꯍꯣꯏꯅꯦ ꯑꯗꯨꯅꯨꯡ ꯉꯔꯒ ꯂꯩꯗꯤꯌꯦ ꯄꯣꯁ ꯃꯈꯣꯡꯗꯨ ꯂꯦꯞꯄꯒ ꯉꯥꯏꯔꯣ ꯑꯩꯁꯨꯁꯤ ꯑꯩꯈꯣꯏ ꯄꯣꯁꯇꯨꯒꯤ ꯊꯥꯔꯛꯑꯒꯦ
ꯍꯌꯦꯡ ꯑꯃꯨꯛ ꯆꯥꯔꯒ ꯂꯣꯏꯔꯦ ꯀꯩꯅꯣꯀꯣ
ꯎꯝ ꯑꯩꯁꯨ ꯉꯁꯤ ꯑꯌꯨꯛ ꯆꯥꯒꯦꯕ ꯅꯪꯒꯤ ꯍꯦꯟꯖꯥꯡꯗꯣ
ꯎꯝ ꯍꯣꯏ ꯑꯩꯁꯨ ꯐ꯭ꯔꯤꯖꯇ ꯍꯥꯞꯄꯒꯦꯀꯣ ꯑ ꯑꯁ ꯅꯣꯏꯗꯗꯤ ꯁꯥꯕꯅ ꯁꯤꯔꯝꯅꯤꯀꯣ
ꯎꯝ ꯂꯩꯐꯝ ꯆꯥꯐꯝ ꯑꯝꯇ ꯈꯪꯗ꯭ꯔꯦ ꯑꯩꯈꯣꯏꯁꯦ
ꯑꯁ ꯇꯥꯔꯦ ꯇꯨꯝꯃꯦ ꯇꯥꯔꯦ ꯇꯨꯝꯃꯦ ꯂꯩꯔꯦ ꯌꯦꯟ ꯃꯅꯥ
ꯎꯝ ꯅꯨꯡꯗꯥꯡꯗꯤ ꯑꯗꯨꯝ ꯇꯧꯋꯦ ꯅꯨꯡꯊꯤꯟꯗꯗꯤ ꯇꯧꯗꯦ ꯑꯗꯨꯃꯥꯏꯅ
ꯑꯣ ꯀꯩ ꯀꯩ ꯊꯕꯛ ꯇꯧꯔꯤꯅꯣ
ꯑꯁ ꯊꯕꯛ ꯍꯥꯏꯕꯁꯦ ꯂꯧꯒꯤ ꯃꯇꯝꯅꯤꯅ ꯂꯧ ꯑꯗꯨꯝ ꯎꯕ ꯊꯛꯄꯅꯤꯗ
ꯑꯣ ꯑꯣ
ꯁꯤꯁꯇꯔꯈꯣꯏꯗꯤ ꯎꯗꯦ
ꯎꯝ ꯑꯩꯗꯤ ꯍꯥꯏꯗꯤ ꯑꯩꯗꯤ ꯃꯄꯥꯟꯗ ꯂꯩꯕꯤ ꯔꯦꯟꯗ ꯂꯩꯕꯤꯀꯣ
ꯎꯝ
ꯑꯩꯈꯣꯏ ꯗꯗꯥꯒ ꯂꯩꯌꯦꯦ ꯑꯩꯗꯤ ꯊꯕꯛ ꯆꯠꯂꯤ ꯄꯨꯡ ꯁꯦꯚꯦꯟ ꯊꯥꯔꯇꯤꯗꯨꯋꯥꯗ ꯍꯧꯒꯠꯂꯤ ꯏꯔꯨꯔꯦ ꯌꯥꯝ ꯁꯥꯃꯟꯕꯒꯤꯀꯣ ꯏꯔꯨꯗ꯭ꯔꯗꯤ ꯏꯔꯨꯔꯦ ꯑꯗꯨꯒ ꯊꯕꯛ ꯆꯂꯦ ꯄꯨꯡ ꯇꯔꯨꯛꯇ ꯍꯜꯂꯛꯑꯦ ꯆꯥꯛ ꯊꯣꯡꯉꯦ ꯆꯥꯛ ꯆꯥꯔꯦ ꯀꯣꯟ ꯊꯦꯡꯉꯦ ꯑꯁ ꯊꯕꯛ ꯌꯥꯝ ꯁꯤꯗꯤ
ꯅꯣꯏ ꯅꯣꯏ ꯅꯨꯄꯤꯒꯤꯗꯤ ꯑꯗꯨ ꯉꯥꯎꯔꯛꯇꯅꯤꯅ
ꯎ ꯑꯁ ꯑꯩꯗꯤꯀꯣ ꯆꯥꯛ ꯌꯥꯝ ꯆꯥꯔꯒ ꯄꯨꯛ ꯌꯥꯝ ꯊꯥꯅꯔꯦ ꯀꯣꯟꯊꯩꯕ ꯌꯥꯝ ꯇꯜꯅꯩꯦ
ꯑꯩꯅꯒꯣ ꯑꯗꯨꯃꯥꯏꯅ ꯑꯩꯅ ꯑꯗꯨꯃꯥꯏꯅ ꯍꯥꯏꯕ ꯅꯣꯏ ꯆꯠꯆꯔꯒꯦꯁꯨ ꯆꯥꯔꯣꯏ ꯑꯩ ꯏꯊꯟꯗ ꯆꯔꯦ ꯍꯥꯏꯗꯤ ꯄꯨꯡꯁꯦ ꯑꯩꯈꯣꯏ ꯄꯨꯛꯇꯣ ꯌꯥꯝ ꯊꯟꯗꯗꯤ ꯐꯦꯡꯕ ꯌꯥꯏꯗꯣ ꯌꯥꯝ ꯆꯥꯝꯃꯜꯂꯗꯤ ꯇꯟꯕꯩꯁꯨ ꯌꯥꯎꯋꯣꯏ ꯅꯅ
ꯍꯣꯏ ꯍꯣꯏ ꯃꯥꯅꯦ ꯃꯥꯅꯦ
ꯅꯆꯦꯅ ꯍꯥꯏꯕꯁꯦ ꯑꯔꯥꯟꯕ ꯑꯝꯇ ꯂꯩꯔꯦꯅꯦ
ꯃꯥꯅꯤ ꯋꯥꯅꯤ ꯑꯩꯈꯣꯏ ꯆꯤꯗꯣꯏꯅꯤ ꯑꯩꯠꯁꯤꯗꯤ ꯑꯔꯥꯟꯕ ꯊꯕꯛ ꯑꯝꯇ ꯇꯧꯗꯕꯅꯤ
ꯆꯦꯍꯥꯟ ꯅ ꯆ ꯍꯥꯏꯍꯥꯟ ꯎꯝ ꯅꯪꯒꯤ ꯈꯣꯟꯖꯦꯜꯁꯦ ꯑꯩꯈꯣꯏ ꯑꯩꯈꯣꯏ ꯃꯅꯥꯛꯇ ꯚꯦꯟ ꯂꯩꯕꯀꯣ ꯃꯥ ꯃꯥꯒꯤ ꯈꯣꯟꯖꯦꯜꯒ ꯆꯞ ꯃꯥꯟꯅꯩꯑ ꯑꯩꯗꯤ ꯃꯥꯒ ꯐꯣꯟ ꯇꯧꯕ꯭ꯔꯥꯅꯦ ꯈꯜꯦ
ꯃꯣꯠꯀ ꯁꯒꯠ ꯀ ꯅꯉꯥꯏ
ꯈꯗ꯭ꯔꯦ ꯗꯥ
ꯎꯝ ꯅꯣꯏ ꯅꯣꯏꯗꯗꯤ ꯍꯩ ꯄꯥꯟꯕ꯭ꯔꯥ
ꯍꯣꯏꯅꯦ ꯍꯣꯏ ꯄꯂꯦ
ꯀꯩ ꯀꯩ ꯍꯩ ꯄꯥꯟꯒꯦ
ꯆꯝꯄ꯭ꯔꯥ ꯀꯣꯃꯥ
ꯑꯣ ꯑꯣ
ꯑꯦ ꯀꯣꯝꯂꯥꯕꯨꯗꯤ ꯃꯇꯝ ꯋꯥꯠꯂꯤ ꯑꯗꯨ ꯍꯥꯏꯅꯕ ꯁꯨꯝ ꯄꯥꯜꯂꯦꯗꯝ ꯀꯩꯀꯥ ꯍꯥꯏꯔ ꯂꯣꯏꯔ
ꯄꯩꯈꯥꯗꯣ ꯑꯃꯨꯛ ꯆꯥꯅꯤꯡꯉꯦꯀꯣ ꯑꯩ ꯑꯩꯈꯣꯏꯗꯤꯒ ꯑꯩꯈꯣꯏ ꯊꯕꯛ ꯃꯐꯝꯗ ꯍꯩꯒꯥꯥꯗꯣ ꯍꯩꯈꯥꯗꯣ ꯀꯣꯕꯔꯗ ꯂꯧꯊꯣꯛꯑꯦ ꯑꯗꯨꯒ ꯎꯝ ꯄꯤꯁ ꯎꯝ ꯃꯆꯥ ꯃꯆꯥ ꯀꯛꯑꯦ ꯑꯗꯨꯒ ꯆꯤꯂꯤ ꯄꯥꯎꯗꯔ ꯍꯥꯞꯄꯒ ꯆꯥꯏꯑꯦ ꯌꯥꯝ ꯍꯥꯎꯋꯦ
ꯑꯗꯨꯏꯅꯗꯤ ꯃꯦꯠꯇꯨꯅꯗꯤ ꯍꯥꯎꯕ ꯃꯥꯜꯂꯦꯗ
ꯎꯝ
ꯅꯂꯦꯁꯥꯎꯗꯨꯅ
ꯎꯝ ꯑꯁ ꯎꯝ ꯃꯦꯡꯒꯣꯗꯤ ꯀꯂꯤꯒꯩ ꯌꯥꯝ ꯍꯥꯎꯋꯦꯀꯣ ꯃꯔꯣꯔꯣꯛ ꯎꯝ ꯃꯔꯣꯔꯣꯛꯇꯣ ꯍꯥꯞꯄꯦ ꯊꯨꯝ ꯈꯔ ꯍꯥꯞꯄꯦ ꯍꯧꯖꯤꯛ ꯆꯥꯅꯤꯡꯉꯦ ꯑꯩꯁꯤꯗꯤ
ꯆꯥꯎꯅ ꯑꯗꯨꯗꯤ ꯀꯩꯅꯣ ꯂꯩꯔꯒ
ꯂꯩ ꯂꯩꯌꯦ ꯍꯥꯏꯗꯤ ꯍꯧꯖꯤꯛꯇꯤ ꯃꯨꯟꯕ ꯃꯇꯝ ꯌꯥꯎꯔꯦꯅ
ꯑ ꯃꯥꯗꯨꯗꯤ ꯐꯪꯉꯦ ꯑꯩꯈꯣꯏ ꯁꯣꯝꯗꯗꯤ ꯃꯨꯟꯗ꯭ꯔꯤꯕꯁꯨ ꯌꯥꯎꯔꯤꯗ
ꯁꯤꯗꯥꯗꯤ ꯌꯥꯝ ꯃꯨꯜꯂꯤ
ꯎꯝ ꯐꯣꯂꯥ ꯃꯅꯤ ꯑꯃꯨꯟꯕꯗꯤ ꯕꯖꯥꯔꯗꯒꯤ ꯀꯩꯗꯒꯤꯗꯤ ꯑꯃꯨꯟꯕ ꯃꯌꯥꯝ ꯊꯣꯛꯅꯔꯛꯑꯅꯤ ꯍꯧꯖꯤꯛꯇꯤ
ꯍꯥꯎꯗꯦꯕ ꯑꯗꯨꯗꯣ ꯑꯩꯒꯤꯗꯤ ꯑꯩꯁꯦ ꯍꯧꯖꯤꯛꯁꯦ ꯅꯪꯗꯤ ꯀꯩ ꯀꯩ ꯀꯩ ꯌꯦꯟꯁꯥꯡ ꯌꯥꯝ ꯆꯥꯅꯤꯡꯉꯦ
ꯑꯩꯔꯣ
ꯎꯝ ꯆꯀꯟ
ꯎꯝ ꯑꯗꯨꯒꯨꯝꯕ ꯀꯩꯁꯨꯝ ꯂꯩꯇꯦꯗꯥ ꯁꯤꯁꯇꯔꯅ ꯌꯥꯝ ꯄꯤꯖꯅꯤꯡꯕꯗꯣ ꯌꯦꯟꯖꯥꯡꯗꯣ
ꯑꯩ ꯑꯦ ꯑꯣ ꯑꯣ ꯑꯣ ꯑꯗꯨꯗꯤ ꯑꯗꯨꯗꯤ ꯀꯥꯡꯁꯥꯏꯕ ꯄꯤꯔꯥꯅꯤ
ꯀꯥꯏꯗꯩꯅꫭ ꯁꯤꯁ ꯇꯅꯕꯨ ꯊꯃꯣꯏ ꯁꯦꯡꯅ ꯄꯤꯔꯗꯤ ꯀꯥꯏꯗꯦꯗ ꯆꯔꯒꯦꯗ ꯂꯩꯔꯤ ꯑꯒꯣꯏꯗꯤ
ꯅꯪ ꯑꯩꯅ ꯀꯥꯡꯁꯣꯏ ꯄꯤꯖꯔꯅꯤ ꯑꯗꯣ ꯅꯪꯅ ꯄ꯭ꯂꯦꯠ ꯃꯔꯤ ꯃꯉꯥ ꯆꯥꯔꯗꯤ ꯑꯩꯅ ꯏꯕꯨꯡꯉꯣ ꯍꯌꯦꯡꯗꯒꯤꯗꯤ ꯂꯥꯛꯑꯅꯨꯀꯣ
ꯀꯔꯤꯒꯤꯅꯣ ꯍꯥꯏꯁꯦ
ꯅꯪ ꯑꯗꯨꯃꯥꯏꯅ ꯂꯥꯛꯑꯗꯤ ꯑꯩꯗꯤ ꯁꯤꯗꯧꯔꯦ ꯑꯗꯨꯃꯥꯏ
ꯁꯤꯔꯣꯏꯍꯦ ꯀꯗꯥꯏꯗꯒꯤ ꯀꯃꯥꯏꯅ ꯁꯤꯈ꯭ꯔꯣꯅꯦ
ꯏꯁ ꯈꯜꯂꯣ ꯅꯪꯁꯨ ꯆꯦꯡ ꯂꯧꯒꯗꯕ ꯀ꯭ꯔꯤ ꯀꯔꯥ ꯍꯥꯏꯗꯤ
ꯏꯁ ꯅꯅꯥꯎꯕꯨ ꯀꯩꯅꯣ ꯇꯧꯕꯧꯕ ꯊꯥꯄꯕꯨ ꯀꯌꯥꯝ
ꯑꯩꯗꯤ ꯏꯀꯥꯏ ꯑꯃꯅ ꯐꯣꯟ ꯍꯨꯟꯗꯣꯛꯑꯒ ꯆꯦꯟꯒꯦ ꯇꯧꯕꯅ
ꯏꯀꯥꯏꯒꯥꯅꯨꯗ ꯀꯗꯥ
ꯅꯣꯡ ꯐꯥꯗꯣꯛꯁꯨ ꯑꯩꯅ ꯁꯨꯝ ꯑꯗꯨꯝ ꯄꯥꯝꯕ ꯅꯨꯃꯤꯠꯁꯨ ꯂꯩꯒꯅꯤꯅ
ꯅꯗꯦ ꯁꯤꯗ ꯅꯣꯡ ꯈꯤꯇꯪ ꯈꯤꯇꯪ ꯇꯥꯏꯅꯦ ꯃꯄꯥꯟꯗ ꯐꯝꯕꯅꯦ ꯑꯩ ꯀꯥꯡ ꯌꯥꯝꯕꯒꯦ ꯑꯩꯕꯨ ꯆꯥꯒꯦ ꯇꯧꯋꯦ
ꯃꯦꯂꯦꯔꯤꯌꯥ ꯅꯥꯒꯅꯤ ꯀꯧ
ꯑꯁ ꯅꯆꯦ ꯑꯩꯉꯣꯟꯗꯕꯨ ꯑꯁꯤꯗ ꯂꯥꯛꯀꯅꯨ ꯁꯤꯗ ꯂꯥꯛꯀꯅꯨ ꯍꯥꯏꯔꯗꯤ ꯃꯣꯏ ꯂꯣꯏ ꯀꯤꯔꯦꯒ ꯆꯦꯜꯂꯅꯤ
ꯅꯣꯏꯗꯤ ꯕꯣꯜ ꯎꯝ ꯅꯣꯏꯗꯤ ꯕꯣꯜꯗꯨ ꯄꯨꯟꯅ ꯄꯨꯟꯅ ꯌꯦꯡꯕ꯭ꯔꯣ ꯅꯊꯟꯗ ꯌꯦꯡꯕ꯭ꯔꯣ
ꯄꯨꯟꯅ ꯌꯦꯡꯉꯦ ꯇꯤꯚꯤ ꯑꯆꯧꯕ ꯍꯥꯞꯄꯦꯀꯣ ꯑꯗꯨꯒ ꯁꯞꯄꯣꯔꯠ ꯇꯧꯕꯗꯣ ꯐꯣꯔ ꯑꯦꯛꯖꯥꯝꯄꯜ ꯁꯤ ꯐ꯭ꯔꯥꯟꯁꯀꯥ ꯕ꯭ꯔꯥꯖꯤꯜ ꯁꯥꯟꯅꯔꯦ ꯍꯥꯏꯔꯦ ꯐ꯭ꯔꯥꯟꯁꯀꯤ ꯐꯦꯟ ꯑꯃ ꯑꯗꯨꯒ ꯎꯝ ꯑꯁ ꯈꯠꯅꯕꯁꯨ ꯌꯥꯎꯋꯣꯏꯗꯥ ꯎꯝ ꯎꯝ
ꯂꯥꯎꯅꯕꯥꯗꯣ ꯅꯨꯡꯉꯥꯏꯕꯅꯦꯍꯦ
ꯎꯝ ꯑꯁ ꯑꯃꯅ ꯒꯣꯠ ꯆ ꯑꯃꯅ ꯂꯥꯎꯋꯦ ꯑꯃꯅ ꯒꯣꯠ ꯆ ꯑꯃ ꯂꯥꯎꯋꯦ
ꯎꯝ
ꯊꯕꯛ ꯆꯠꯀꯦꯅ ꯇꯧꯕ ꯅꯨꯃꯤꯠ ꯐꯖꯅ ꯇꯨꯝꯃꯤ ꯀꯥꯏꯅ ꯃꯣꯏꯅ ꯂꯥꯎꯕꯗꯐ ꯌꯦꯡꯃꯒ ꯆꯞ ꯃꯥꯟꯅꯩ ꯇꯨꯝꯕ ꯌꯥꯗ꯭ꯔꯦ
ꯎꯝ ꯑꯩꯈꯣꯏ ꯁꯣꯝꯗꯗꯤ ꯁꯨꯃꯥꯏꯅ ꯂꯥꯛꯕꯒꯤ ꯃꯤ ꯇꯨꯝ ꯌꯥ ꯑꯗꯨꯅ ꯅ ꯂꯅꯔꯅꯦ
ꯎꯝ ꯃꯔꯛ ꯃꯔꯛꯇ ꯑꯩꯗꯤ ꯌꯥꯝ ꯁꯥꯎꯉꯦ ꯑꯗꯨꯃꯥꯏꯅ ꯇꯧꯔꯗꯤ
ꯎꯝ ꯅꯨꯃꯤꯠ ꯅꯤꯅꯤꯗꯤ ꯑꯁꯨꯝ ꯈꯥꯡꯕ ꯇꯥꯔꯦ ꯃꯇꯝꯁꯦ ꯒꯦꯝ ꯈꯔ ꯁꯥ
ꯇꯦꯠ ꯀꯌꯥꯗ ꯂꯣꯏꯗꯣꯏꯅꯣ
ꯑꯗꯨꯗꯤ ꯍꯥꯏꯕ ꯉꯝꯗꯦ ꯃꯣꯏꯅꯦ
ꯎꯝ